ꯑꯥ ꯕꯣꯕꯣꯛ ꯍꯩꯠ ꯀꯔꯤꯅꯣ
ꯇꯥꯔꯁ ꯇ꯭ꯔꯥꯏ ꯑꯃꯨꯛꯀ ꯇꯧꯔꯒ ꯌꯥꯕ ꯁꯥꯕꯅꯦ ꯀꯔꯤꯔꯣ ꯆꯩ ꯂꯥꯛꯀꯦꯔꯣ ꯅ ꯉꯁꯥꯏ ꯌꯥꯗꯕꯗꯨ ꯑꯩꯅ ꯑ ꯅꯞ ꯇꯨꯝꯕ ꯌꯦꯡꯒꯦ ꯍꯥꯏꯔꯒ ꯌꯥꯕ ꯋꯥꯅꯤꯗ ꯉꯜꯂꯤꯉꯩꯗ ꯇꯧꯊꯣꯛꯄꯅ ꯐꯕꯀꯣ ꯃꯤꯅ ꯍꯪꯔꯒ ꯂꯩꯕꯅꯤ ꯂꯣꯏꯈ꯭ꯔꯦ ꯍꯥꯏꯕ ꯃꯤ ꯈꯔꯃꯨꯛ ꯍꯥ
ꯑ ꯑꯥ ꯑꯥ ꯅꯪ ꯊꯥꯔꯛꯄꯗꯨꯔꯥ
ꯑꯣꯏꯁ ꯑꯗꯨ ꯈꯛꯁꯨ ꯅꯠꯇꯦ ꯃꯤꯁꯨ ꯂꯩꯌꯦ ꯑꯗꯨ ꯑꯩꯅ ꯋꯥꯏ ꯆꯤꯜꯂꯦꯅ
ꯌꯥꯝ ꯂꯩꯕꯥꯛ ꯐꯕ ꯍꯥꯏꯕꯗꯣ ꯑꯣꯏꯔꯦꯅꯦ ꯑꯗꯨꯗꯤ ꯑꯩꯁꯦ
ꯑꯗꯨꯅꯦ ꯅꯪꯒꯤ ꯃꯌꯥꯝ ꯂꯩꯔꯤꯑꯦ ꯑꯩ ꯌꯥꯝ ꯃꯊꯥ ꯁꯥꯏ ꯑꯦ ꯇꯔꯥ ꯑꯥ ꯍ ꯍ ꯑꯗꯨ ꯑꯣꯏꯔꯁꯨ ꯎꯝ ꯑꯌꯥꯝꯕꯅ ꯂꯣꯏꯈ꯭ꯔꯕꯒꯤ ꯑꯗꯨꯝ ꯅꯨꯡꯉꯥꯏꯔꯦ ꯁꯤ ꯅꯨꯡꯗꯥꯡ ꯁꯤ ꯂꯣꯏꯁꯤꯟꯈ꯭ꯔ ꯈꯪꯗꯦꯅꯦ
ꯍꯥ ꯑ ꯅꯠꯇꯦ
ꯇꯔꯥ ꯂꯩꯌꯦ
ꯑ ꯇꯔꯥ ꯈꯛꯇ ꯑꯣꯏꯔꯦ
ꯏꯁ ꯌꯥꯔꯦ ꯂꯣꯏꯁꯤꯟꯕ ꯉꯝꯒꯦꯔꯀꯣ ꯂꯣꯏꯁꯤꯟꯕ ꯉꯝꯒꯅꯤꯀꯣ ꯅꯪ ꯕꯣꯜ ꯍꯥꯎꯗ꯭ꯔꯤꯉꯩꯗ ꯎꯝ
ꯉꯁꯤ ꯍꯣꯏꯗ
ꯑꯩ ꯍꯌꯦꯡ ꯊꯕꯛ ꯍꯧꯔꯗꯤ ꯌꯥꯝ ꯆꯤꯟꯒꯅꯤꯕ ꯑꯗꯨꯒꯤ ꯍꯣꯔꯦꯟ ꯊꯕꯛ ꯍꯧꯈ꯭ꯔꯗꯤ ꯑꯌꯨꯛꯀꯤ ꯈꯔꯁꯨ ꯅꯥꯏꯟ ꯅꯥꯏꯟ ꯊꯥꯔꯇꯤꯒꯨꯝꯕꯗ ꯆꯠꯄꯅꯦ
ꯑ ꯑꯗꯨꯗꯤ ꯁꯅꯥꯕꯁꯦ ꯈꯔ ꯂꯨꯔꯅꯦ
ꯅꯪꯗꯤ ꯊꯦꯡꯅ ꯍꯧꯒꯠꯂꯅꯤ
ꯅꯠꯇꯦꯗ ꯅꯥꯏꯟꯗ ꯍꯧꯒꯠꯂꯦꯗ ꯅꯥꯏꯟꯗ ꯑꯅꯤ ꯑꯅꯤꯒꯨꯝꯕꯗꯤ ꯇꯧꯕ ꯌꯥꯏꯗ ꯅꯪ ꯆꯠꯂꯝꯗꯥꯏꯗ
ꯎꯝ ꯅꯥꯏꯟꯗꯗꯤ ꯑꯩ ꯑꯗꯨ ꯂꯣꯏꯁꯤꯜꯂꯒ ꯀꯔꯤ ꯈꯣꯠꯄ ꯀꯔꯤ ꯇꯧꯕ ꯇꯧꯔꯗꯤ ꯈꯨꯝꯕꯗꯨ ꯅꯨꯡꯉꯥꯏꯔꯣꯏꯕ
ꯎꯝ
ꯑꯩꯗꯣ ꯐꯠ ꯐꯠ ꯂꯣꯏꯁꯤꯜꯂꯒ ꯃꯤ ꯑꯃꯗꯣ ꯑꯩꯒꯤ ꯀꯔꯤꯔ ꯂꯩꯕꯗꯣ ꯍꯥꯏꯅꯤꯡꯗ꯭ꯔꯕ ꯑꯩꯗꯤ ꯃꯤꯕꯨ ꯑꯃꯨꯛꯀ ꯑꯅꯧꯕ ꯊꯤꯅꯤꯡꯉꯥꯏꯁꯨ ꯅꯠꯇ꯭ꯔꯦ ꯑꯩꯒꯤꯗꯨ ꯂꯣꯏꯕꯗꯨ ꯄꯥꯝꯕ ꯍꯥꯏꯗꯨꯅꯤ ꯎꯝ ꯑꯗꯨ ꯑꯣꯏꯔꯗꯤ ꯑꯗꯨ ꯌꯥꯗ꯭ꯔ ꯏꯅꯥꯎꯅꯨꯄꯤꯒꯤꯁꯨ ꯍꯧꯋꯦ ꯑꯃꯨꯛꯀ ꯑꯗꯨꯗ ꯈꯔ ꯅꯪꯉꯣꯟꯗꯁꯨ ꯎꯝ ꯍꯥꯏꯌꯣ ꯍꯥꯏꯌꯣ ꯍꯥꯏꯌꯣ
ꯅꯠꯇꯦ ꯅꯨꯅꯥꯎ ꯅꯨꯄꯤꯒꯤꯗ ꯂꯩꯔꯗꯤ ꯌꯥꯔꯅꯤ ꯅꯠꯇ꯭ꯔꯗꯤ ꯋꯥ ꯑꯃ ꯍꯥꯏꯒꯦ ꯇꯧꯕꯅꯤꯗ
ꯏꯁ ꯀꯔꯤ ꯋꯥꯔ ꯍꯥꯏꯌꯣ ꯏꯅꯥꯎꯅꯨꯄꯤꯒꯤꯗꯤ ꯁꯣꯔꯤꯇꯤ ꯂꯩꯇꯦ ꯀꯔꯤ ꯋꯥꯅꯣ
ꯅꯪ ꯑꯩꯕꯨ ꯅꯤꯡꯁꯤꯡꯂꯛꯀꯅꯤ ꯍꯥꯏꯕꯅꯤꯗ ꯇꯧꯗ꯭ꯔꯗꯤ ꯁꯦꯡꯕꯅꯤꯗ ꯁꯦꯡ ꯁꯦꯡꯅ ꯍꯥꯏꯕꯅꯤꯅ ꯑꯩꯗꯤ ꯎꯍꯦꯍꯦ
ꯉꯁꯤ ꯂꯣꯏꯔꯗꯤ ꯈꯪꯗ꯭ꯔꯦ ꯃꯀꯣꯛ ꯁꯥꯕ ꯍꯧꯒꯗꯧꯔꯦ ꯑꯩ ꯉꯁꯤ ꯁꯤꯗ ꯂꯣꯏꯅ ꯊꯕꯛꯀꯤ ꯁꯇ꯭ꯔꯦꯁ ꯃꯌꯥꯝ ꯂꯧꯊꯣꯛꯈ꯭ꯔꯕꯅꯦꯕ ꯑꯗꯩ ꯑꯁꯤ ꯋꯤꯛꯇꯣ ꯑꯩꯈꯣꯏ ꯎꯝ ꯑꯩꯒꯤ ꯑꯍꯟꯗꯣ ꯎꯝ ꯑꯩꯒꯤ ꯃꯊꯛ ꯂꯩꯕ ꯅꯨꯄꯥꯗꯣ ꯏꯃꯥ ꯂꯩꯥꯏꯕꯛ ꯆꯠꯈ꯭ꯔꯕꯅꯦꯕ ꯁꯠꯇ꯭ꯔꯗꯦꯗꯔ ꯑꯗꯨꯀꯥꯟꯗ ꯑꯩ ꯑꯦꯟꯖꯣꯏ ꯇꯧꯕꯁꯦ ꯇꯧꯁꯦ ꯇꯧꯔꯁꯦ ꯍꯌꯦꯡꯗꯒꯤ ꯏꯗꯦ ꯃꯥꯅ
ꯅꯣꯛꯄꯁꯤꯅ ꯃꯊꯪ ꯊꯥꯒꯤ ꯁꯇ꯭ꯔꯦꯁ ꯐꯥꯎꯕ ꯂꯧꯊꯣꯛꯄꯅꯤ
ꯑꯗꯨꯃꯥꯏꯅ ꯇꯧꯅꯤꯉꯥꯏ ꯍꯣꯠꯅꯔ ꯂꯩꯕꯅꯤ
ꯐꯪꯉꯝꯃꯅꯤ ꯑꯩꯒ ꯇꯧꯕꯁꯦ
ꯏꯁ ꯑꯩꯁꯨ ꯅꯣꯛꯄꯗꯤ ꯀꯟꯕꯅꯤꯗ
ꯌꯥꯝ ꯆꯥꯟꯅꯒꯅꯤꯗ ꯑꯩ ꯏꯕꯥꯅꯤꯁꯦ ꯎꯝ ꯑꯩꯈꯣꯏꯗ ꯀꯣꯏꯔꯛꯄ ꯃꯤꯁꯨ ꯌꯥꯝꯒꯅꯤꯕꯕ ꯑ ꯃꯣꯏꯗ
ꯎꯝ
ꯑꯩꯒꯤꯗꯤ ꯆꯞ ꯆꯥꯔꯦꯍꯦ
ꯎꯝ ꯑꯩꯒꯤꯅꯦꯠ ꯆꯥꯗꯕ
ꯆꯞ ꯇꯤ ꯆꯥꯔꯦ ꯑꯩꯗꯤ ꯑꯁ
ꯅꯥꯅꯎ ꯅꯨꯄ ꯅꯕꯅꯤ ꯆꯥꯛ ꯆꯃꯤꯟꯅꯗ꯭ꯔꯣ
ꯆꯃꯤꯅꯅꯩꯗ
ꯍꯝ ꯍꯝ
ꯃꯥꯗꯣ ꯒꯦꯝꯗ ꯂꯨꯞꯄꯒ ꯂꯩꯔꯦ
ꯎꯝ
ꯒꯦꯝꯗ ꯂꯨꯞꯂꯒ ꯂꯩꯕ ꯑꯩꯅ ꯊꯣꯡꯕꯤꯈ꯭ꯔꯦ
ꯏꯁ ꯃꯌꯥꯝꯕ ꯃꯕꯨꯛ ꯐꯕ ꯃꯌꯥꯝꯕ ꯑꯣꯏꯕ ꯃꯥꯜꯂꯦ ꯃꯤ ꯃꯆꯥꯁꯦ
ꯑꯥ ꯑꯗꯨꯝ ꯐꯕ ꯍꯥꯏꯇꯥꯔꯦ ꯅꯨꯄꯤꯕꯨꯁꯨ ꯂꯨꯅ ꯅꯠꯇꯦ ꯅꯨꯄꯤꯒꯨꯝꯕꯁꯨ ꯂꯨꯅ ꯇꯧꯕꯤꯕ ꯍꯩꯕ
ꯎꯝ ꯍꯥꯏꯌꯦ ꯎꯗꯨꯅꯦ ꯍꯩꯇꯄ ꯂꯩꯔꯣꯢ ꯈꯪꯉꯦ ꯑꯍꯥ
ꯑꯗꯨ ꯑꯗꯨꯃꯥꯏꯅ ꯍꯥꯏꯅꯩ ꯑꯩꯗꯤ ꯅꯠꯇꯦꯀꯣ ꯑꯩꯅ ꯍꯥꯏꯕꯗꯤ ꯅꯠꯇꯦ ꯃꯤꯅ ꯍꯥꯏꯔꯛꯄ ꯑꯗꯨꯃꯥꯏꯅ
ꯃꯤꯅ ꯍꯥꯏꯕꯗꯤ ꯌꯥꯝ ꯆꯨꯝꯕꯅꯦ ꯐꯔꯝꯒꯅꯤꯗ ꯅꯪꯕꯨ ꯀꯅꯥꯅ ꯐꯠꯇꯦ ꯍꯥꯏꯕ꯭ꯔꯣ ꯌꯥꯝ ꯐꯩꯌꯦ ꯅꯪꯒꯤ ꯅꯨꯄꯤ ꯑꯣꯏꯒꯗꯕ ꯅꯨꯄꯤꯗꯤ ꯌꯥꯝ ꯐꯔꯝꯒꯅꯤ ꯃꯤ ꯑ ꯂꯥꯏꯕꯛ ꯌꯥꯝ ꯐꯩꯌꯦꯕ ꯕꯥꯢꯕꯛ ꯁꯦ ꯑꯁꯤ ꯃꯛ ꯃꯥꯒꯤ ꯂꯥꯢꯕꯛꯇꯨꯗ ꯂꯥꯏꯕꯛ ꯐꯕꯤ ꯍꯥꯏꯅ ꯏꯕꯤꯔꯝꯃꯅꯤꯕ ꯑꯗꯨꯝ
ꯎꯝ ꯅꯪꯒꯤ ꯗꯥꯏꯔꯤꯗꯨꯁꯨ ꯑꯝꯇ ꯆꯦꯛ ꯇꯧ ꯏꯔꯝꯒꯗ꯭ꯔꯥ ꯍꯌꯦꯡ ꯅꯠꯇꯦ ꯅꯠꯇ꯭ꯔꯒ ꯀꯩꯅꯣꯅ ꯑ ꯅꯪꯒꯤ ꯑꯁ ꯀꯥꯎꯈ꯭ꯔꯦꯅꯦ ꯑꯃꯗꯣ
ꯀꯩꯅꯣ
ꯅꯪ ꯑꯣꯛ ꯅꯪꯒꯤ ꯃꯥꯏꯗꯀꯣ ꯐꯖꯅ ꯊꯤꯔꯒꯗꯤ
ꯏꯔꯝꯃꯅꯤ ꯂꯩꯕꯥꯛ ꯐꯕꯤ ꯍꯥꯏꯅ
ꯎꯝ ꯑꯩꯒꯤ ꯂꯩꯕꯛꯇ ꯂꯩꯕꯛ ꯐ ꯕꯤ ꯍꯥꯢꯅ ꯢꯔ ꯂꯩꯔꯦ ꯍꯥꯏꯌꯦ
ꯎꯝ ꯑꯗꯨꯗꯤ ꯂꯥꯏꯅꯁꯨ ꯌꯥꯔꯦ ꯀꯩꯅꯣ
ꯎꯝ ꯎꯝ ꯑꯗꯨꯕꯨ ꯅꯪꯒꯤ ꯃꯤꯡꯗꯤ ꯎꯗꯕꯀꯣ ꯑꯩꯒꯤ ꯂꯥꯢꯕꯛꯇ
ꯂꯥꯏꯅꯁꯨ ꯌꯥꯔꯦ ꯑꯩꯅꯁꯨ ꯌꯥꯔꯦ ꯅꯪꯅꯁꯨ ꯌꯥꯒꯗꯧꯔꯦ
ꯌꯥꯝ ꯐꯩꯌꯦꯅꯦ ꯗꯨꯗꯤ ꯅꯪꯗꯤ ꯄꯩꯁꯥꯁꯨ ꯐꯪꯉꯦ ꯑꯗꯨ ꯍꯅꯨ ꯕꯤꯁꯨ ꯐꯪꯉꯦ
ꯀꯔꯤꯒꯤ ꯍꯅꯨꯕꯤꯅꯣꯗ
ꯍꯟꯅꯨꯕꯤꯅꯦ ꯍꯟꯅꯨꯕꯤ
ꯑꯁꯨꯛꯀꯤ ꯃꯇꯤꯛ ꯆꯥꯟꯅꯒꯗꯧꯔꯤꯕꯁꯤꯕꯨ ꯀꯔꯤꯒꯤ ꯍꯅꯨꯕꯤꯅꯣ
ꯃꯥꯒꯤ ꯚꯥꯞꯀꯤꯗꯨ ꯂꯥꯟꯗꯨꯗꯤ ꯅꯨꯡꯉꯥꯏꯍꯦ ꯋꯥꯔꯤ ꯁꯥꯕꯗꯨ ꯌꯥꯝ ꯑꯁꯤ ꯑꯁꯤꯅ ꯑꯁꯤꯒꯤ ꯎꯝ ꯍꯧꯖꯤꯛ ꯑꯩꯈꯣꯏꯅ ꯉꯥꯡꯂꯤꯕ ꯃꯐꯝꯁꯦ ꯅꯪꯒꯤ ꯆꯞ ꯆꯥꯔꯕꯅꯦ ꯍꯪ
ꯄꯩꯁꯥꯁꯨ ꯇꯥꯟꯕ ꯃꯆꯤꯟ ꯌꯝ ꯍꯩꯕ ꯁꯥꯏꯌꯦ ꯕ ꯅꯪꯒꯤ ꯅꯪꯒꯤ ꯃꯈꯣꯟꯗꯤ ꯃꯣꯏꯗꯤ ꯐꯖꯅ ꯊꯝꯔꯝꯈ꯭ꯔꯅꯤ ꯃꯤꯉꯣꯟꯗ ꯇꯣ ꯈꯨꯝꯅꯅꯤꯡꯉꯥꯢ ꯅꯣꯛꯄ ꯃꯈꯣꯟꯗꯣ
ꯅꯣꯛꯄ ꯍꯧꯔꯗꯤ ꯑꯁ ꯑꯁꯤꯒꯤꯗ ꯑꯣꯏꯔꯅꯤ ꯈꯪ ꯈꯪꯕ ꯌꯥꯔꯦꯀꯣ ꯅꯪꯁꯨ
ꯈꯪꯉꯦ ꯈꯪꯉꯦ ꯑꯗꯨ ꯒꯣꯏꯔꯁꯨ ꯅꯪꯒꯤ ꯃꯁꯛ ꯒꯅꯦ ꯅꯪꯒꯤ ꯈꯣꯟꯖꯦꯜꯗꯤ ꯈꯔ ꯇꯣꯡꯉꯥꯜꯂꯦ ꯈꯔ ꯃꯈꯣꯟꯗꯗꯤ ꯑꯍꯟ ꯃꯥꯜꯂꯦꯕꯀꯣ ꯍꯥꯏꯕꯗꯤ ꯋꯥꯉꯥꯡ ꯁꯉꯥꯡ ꯅ ꯃꯣꯁ ꯃꯁꯛꯇꯗꯤ ꯄꯨꯔꯥ ꯑꯉꯥꯡ ꯃ ꯆꯥ ꯂꯩ ꯑꯕꯨꯡꯉꯣ ꯀꯥꯏ ꯆꯜꯂꯨꯅꯣ ꯀꯩ ꯆꯥꯅꯤꯡꯒꯦ ꯃꯤ ꯊꯥꯏ ꯆꯥꯒꯦꯔꯥ ꯑꯗꯨꯃꯥꯏ ꯇꯧꯔꯒ ꯂꯩꯒꯗꯕ ꯃꯁꯛ ꯃꯥꯜꯂꯦꯕ
ꯑ ꯑꯗꯨꯒꯤꯕꯨꯗꯤ ꯑꯩꯅ ꯆꯍꯤ ꯑꯅꯤ ꯑꯍꯨꯝ ꯃꯃꯥꯡꯗ ꯇꯧꯕꯒꯤꯅꯤꯗꯥ
ꯎꯝ
ꯅꯠꯇꯦꯗꯥ
ꯑꯍ ꯑꯍ ꯀꯩꯅꯣ ꯅꯠꯇꯦꯗꯥ ꯍꯥꯏꯗꯨ ꯀꯩꯅꯣ
ꯅꯠꯇꯦ ꯃꯤ ꯂꯥꯛꯄ꯭ꯔꯥꯅ ꯌꯦꯡꯕꯅꯤꯗꯥ
ꯑꯥ ꯑꯥ
ꯑꯗꯨꯒꯤꯅꯤ ꯑꯗꯨ ꯅꯪ ꯑꯩ ꯑꯁꯦꯡꯕ ꯎꯔꯗꯤ ꯅꯪ ꯉꯛꯀꯅꯤꯀꯣ ꯅꯌꯥꯝꯕ ꯑꯣꯏꯕ ꯌꯥꯕꯅꯤ ꯑꯩꯁꯦ
ꯑꯗꯨ ꯌꯦꯡꯁꯤ
ꯑꯩ ꯌꯦꯡ ꯌꯦꯡꯕ ꯌꯥꯏꯅ
ꯎꯝ ꯅꯪꯒꯤ ꯃꯁꯛꯇꯣ ꯊꯥꯔꯛꯑꯣ ꯗꯦꯒꯣ ꯐꯥꯎꯗꯤ ꯇꯧꯅꯤꯡꯗꯦꯗꯥ
ꯍ ꯍ ꯍ ꯅꯪ ꯍ ꯏꯀꯥꯏꯕ꯭ꯔꯕ ꯅꯪ
ꯏꯀꯥꯏꯕ꯭ꯔ ꯀꯥꯏꯅ ꯅꯪꯅꯤ ꯏꯀꯥꯏꯒꯗꯕꯗꯤ
ꯑꯍ
ꯏꯀꯥꯏꯔꯣꯏ ꯑꯩꯗꯤ ꯑꯩꯒꯤ ꯀꯣꯏꯅꯕ ꯅꯨꯄꯥꯥ ꯅꯠꯇꯕ ꯚꯤꯗꯤꯑꯣ ꯀꯣꯜ ꯇꯧꯗꯦ
ꯅꯪ ꯑꯩ ꯍꯦꯛ ꯇꯧꯔꯗꯤ ꯑꯗꯨꯗꯤ ꯑꯩ ꯑꯃꯔꯣꯝꯗ ꯈꯜꯂꯁꯨ ꯌꯥꯔꯦꯅꯦ ꯑꯗꯨꯗꯤ
ꯏꯁ ꯀꯥꯏꯗꯒꯤ ꯑꯗꯨꯒꯤ ꯇꯧꯔꯣꯏꯕ ꯁꯨꯇꯧ ꯇꯧꯔꯣꯏꯕꯥ
ꯇꯧꯒꯅꯤ ꯇꯧꯒꯅꯤ ꯅꯍ ꯍ ꯍ ꯍ ꯅꯪ ꯍ ꯅꯣꯡꯃ ꯅꯠꯇ꯭ꯔꯒ ꯅꯣꯡꯃꯗꯤ ꯇꯧꯒꯅꯤꯗꯥ ꯋꯥꯕꯤꯔꯨꯔꯅꯨ ꯑꯗꯨꯒꯤꯗꯤ ꯑꯩ ꯂꯩꯔꯤ
ꯏꯁ
ꯎꯝ
ꯆꯥꯎ ꯆꯥꯎ ꯃꯌꯥꯝ ꯅꯥꯎꯅ ꯅꯅꯥꯎ ꯑꯩ ꯂꯩꯔꯤ ꯍꯥꯏꯕ ꯈꯣꯏꯗꯔ ꯅꯪꯒꯤ ꯂꯩꯁꯥꯕꯤ ꯈꯣꯏꯒ ꯉꯍꯥꯟ ꯑꯆꯥꯄꯣꯠ ꯆꯥꯕ ꯂꯥꯛꯑꯣ ꯑꯩꯅ ꯆꯥ ꯄꯤꯊꯛ
ꯀꯔꯤ ꯃꯣꯏ ꯌꯥꯔꯣꯏꯍꯦ
ꯀꯩꯒꯤ ꯌꯥꯔꯣꯏꯗꯣꯏꯅꯣ
ꯀꯩꯅꯣ ꯃꯤ ꯂꯩꯁꯥꯕꯤꯕꯨ ꯄꯨꯔꯛꯎ ꯀꯥꯏꯅ ꯅꯠꯇꯦ ꯅꯪ ꯅꯪꯅ ꯌꯥꯔꯣꯏꯕ
ꯎꯝ
ꯍꯦ ꯍꯦ ꯍꯦ ꯍꯦ ꯑꯍꯦ ꯍꯦ
ꯃꯕꯣꯛ ꯃꯅꯥꯛꯇ ꯃꯁꯨ ꯅꯨꯄꯥꯅ ꯎꯝ ꯃꯥꯒꯤ ꯅꯨꯡꯁꯤꯅꯕꯤ ꯄꯨꯔꯛꯑꯒ ꯀꯔꯤ ꯑꯗꯨꯗ ꯀꯔꯤ ꯁꯨ ꯃꯣꯏꯗꯤ ꯍꯔꯥꯎꯔꯤꯅꯤ ꯀꯩꯅꯣ
ꯎꯝ ꯍꯔꯥꯎ ꯔꯝꯅꯤ
ꯍꯔꯥꯎꯔꯤꯅꯦ ꯒꯤ ꯑꯃꯗꯣ ꯋꯥꯈꯜꯗꯣ ꯌꯥꯝ ꯁꯣꯛꯂꯒ ꯂꯩꯌꯦ ꯑꯩꯅ ꯅꯪ ꯉꯁꯥꯏ ꯅꯪꯉꯣꯟꯗ ꯊꯥꯔꯛꯄꯗꯣ ꯅꯪ ꯗꯤ ꯑꯗꯨꯗꯤ ꯑꯇꯣꯞꯄ ꯎꯝ ꯍꯥꯡꯉꯣꯏꯗ꯭ꯔꯣ ꯍꯥꯏ
ꯑꯗꯨꯗꯤ ꯑꯩꯁꯦ ꯈ꯭ꯋꯥꯏꯗ ꯂꯥꯏꯕꯛ ꯐꯕ ꯑꯣꯏꯔꯦꯅꯦ
ꯍꯪꯉꯣꯏꯗ꯭ꯔꯣꯅ ꯅꯠꯇꯦ ꯑꯩꯗꯣ ꯋꯥꯔꯤ ꯁꯥꯕ ꯃꯤꯕꯨ ꯑꯗꯨꯝ ꯁꯥꯅꯤꯡꯈ꯭ꯔꯦꯕ ꯂꯩ ꯑꯇꯣꯞꯄꯕꯨ ꯑꯃꯨꯛꯀ ꯍꯖꯤꯛ ꯁꯥꯔꯒ ꯃꯥꯏ ꯇꯧꯅꯤꯡꯗ꯭ꯔꯦꯅ ꯌꯥꯔꯦ ꯃꯤꯌꯥꯝ ꯈꯪꯅꯕꯁꯨ ꯐꯔꯦ ꯑꯩ ꯌꯥꯝ ꯄꯦꯜꯂꯕꯅꯦ ꯐꯦꯁꯕꯨꯛꯇꯒꯤꯁꯨ ꯃꯤ ꯌꯥꯝ ꯌꯥꯝꯃꯛꯈꯦꯕ ꯌꯥꯝꯃꯟꯕꯒꯤ ꯈꯪꯗꯦ ꯒꯨꯝ ꯈꯪꯗ꯭ꯔꯦꯕ ꯃꯣꯏꯅꯗꯤ ꯑꯩ ꯈꯛ ꯑꯩꯗ ꯈꯪꯗꯕ ꯀꯥꯟꯗ ꯌꯥꯝ ꯄꯣꯝꯕ ꯁꯥ ꯃꯤꯅ ꯌꯥꯝꯅ ꯐꯠꯇꯅ ꯈꯟꯕꯗꯣ ꯑꯩ ꯌꯥꯝ ꯄꯥꯝꯗꯦꯕ
ꯑꯩ ꯁꯛꯁꯦ ꯕꯖꯥꯔꯗ ꯆꯠꯂꯒ ꯂꯩꯔꯝꯃꯗꯤ ꯅꯪ ꯈꯪꯉꯣꯏꯅꯦ ꯗꯨ ꯑꯣꯏꯔꯗꯤ
ꯅꯪ ꯁꯛ ꯈꯪꯗꯕꯒꯤ ꯈꯪꯗꯕꯅꯦꯕ
ꯑꯥ
ꯅꯥ ꯂꯥꯏꯛ ꯑꯃꯔꯛ ꯈꯪꯅꯗ꯭ꯔꯗꯤ ꯈꯪꯔꯣꯏꯅ
ꯑꯥ ꯑꯗꯨ ꯑꯩꯒꯤ ꯑꯩꯒꯤ ꯑꯩꯒꯤ ꯈꯣꯟꯗꯒꯤꯗꯤ ꯈꯪꯕ ꯌꯥꯔꯦꯅ ꯑꯗꯨꯗꯤ
ꯈꯪꯉꯦ ꯈꯪꯉꯦ ꯅꯪꯒꯤ ꯃꯈꯣꯟꯗꯤ ꯕꯥꯢꯍꯥꯔꯠ ꯑꯣꯏꯈ꯭ꯔꯦ
ꯎꯝ ꯑꯣꯏꯕ ꯇꯥꯕꯅꯦ
ꯉꯁꯥꯏꯁꯨ ꯑꯉꯥꯡ ꯑꯃ ꯌꯥꯝ ꯌꯥꯝꯅ ꯃꯆꯤꯟ ꯌꯥꯝ ꯍꯩꯕꯅꯦ ꯑꯉꯥꯡ ꯑꯃ ꯈꯨꯝꯕꯅꯦ ꯑꯌꯨꯛꯇꯀꯣ ꯅꯪ ꯈꯨꯝꯗ꯭ꯔꯤꯉꯩꯗ ꯑ ꯃꯥꯅ ꯇꯦꯛꯁ ꯆꯥꯎꯔ ꯈꯨꯝꯕ ꯌꯥꯕ꯭ꯔꯥ ꯑꯩ ꯌꯥꯏꯌꯦ ꯍꯥꯏꯕ ꯈꯨꯝꯗꯕꯅꯦꯕ ꯃꯥꯅ ꯇꯧꯔꯛꯄꯅꯦ ꯃꯥꯗꯤ ꯃꯥꯒꯤ
ꯑꯣ ꯑꯣ
ꯑꯗ ꯃꯆꯤꯟꯗꯤ ꯌꯥꯕ꯭ꯔ ꯑ ꯃꯥꯟꯅꯦ
ꯑꯥ
ꯃꯥꯅꯤ ꯃꯥ ꯃꯥꯁꯨ ꯑꯩꯒꯤ ꯊꯕꯛꯀꯤ ꯃꯔꯝꯗ ꯍꯪꯕꯁꯤ ꯍꯪꯕꯁꯤꯀꯣ ꯑꯗꯨ ꯅꯣꯛꯅꯤꯡꯕꯗꯣ ꯉꯥꯡꯅꯤ ꯀꯥꯏꯅ
ꯑꯉꯥꯡꯅꯤ ꯀꯥꯏꯅ
ꯉꯥꯡꯅꯤꯀꯥ ꯑꯥ ꯑꯉꯥꯡ ꯅꯠꯇꯦ ꯑꯗꯨ ꯅꯨꯄꯥꯗꯨ ꯀꯔꯤ ꯑꯉꯥꯡꯔꯥ ꯎꯝ ꯆꯍꯤ ꯆꯍꯤ ꯀꯨꯟꯊ꯭ꯔꯥ ꯀꯨꯟꯊ꯭ꯔꯥ ꯊ꯭ꯔꯥ ꯅꯤꯊꯣꯏ ꯍꯨꯝꯗꯣꯏ ꯍꯦꯛ ꯀꯣ ꯀꯨꯟ ꯀꯨꯟꯊ꯭ꯔꯥꯍꯨꯝꯗꯣꯏꯅꯤ ꯍꯥꯏꯌꯦ ꯑꯗꯣ
ꯀꯨꯟꯍꯨꯝꯗꯣꯏ ꯀꯨꯟꯊ꯭ꯔꯥꯍꯨꯝꯗꯣꯏꯗꯤ ꯅꯪ ꯀꯨꯟꯊ꯭ꯔꯥꯍꯨꯝꯗꯣꯏꯗꯤ ꯅꯪ ꯍꯦꯜꯂꯦꯅꯦ
ꯑꯍꯟꯅꯦꯕ ꯃꯥꯅ ꯃꯥꯅ ꯑꯍꯟꯅꯦꯕ